ꯍꯜꯂꯣ
ꯍꯥꯎ
ꯌꯥꯥꯕ꯭ꯔꯣ ꯑꯩꯒꯤꯗꯣ ꯀꯣꯝꯕ ꯑꯃ ꯑꯍꯥꯟꯕ ꯇꯧꯦꯔꯤꯕ ꯑꯗꯨ ꯅꯪꯗꯣꯁꯨ ꯄꯥꯏ ꯄꯥꯏꯈꯠꯂꯛꯇ꯭ꯔꯤ ꯀꯟꯗ ꯑꯃ ꯁꯕꯃꯤꯠ ꯇꯧꯁꯤꯟꯈ꯭ꯔꯦꯕ ꯖꯦꯔꯣꯗ ꯂꯩꯈ꯭ꯔꯦ
ꯑꯣ ꯑꯗꯨꯏꯗꯣ ꯑꯗꯨꯏꯗꯣ ꯀꯣꯟꯅ ꯃꯇꯝ ꯄꯥꯗꯕꯅꯤ
ꯎꯝ ꯁꯤꯁꯨ ꯌꯥꯎꯔꯕ ꯑꯗꯨꯃꯥꯏꯅ ꯇꯧꯕ
ꯎꯝ ꯄꯨꯁꯄꯥꯒ ꯃꯤꯅꯤꯠ ꯑꯅꯤ ꯑꯣꯏꯌꯦꯗ
ꯑꯥ
ꯃꯤ ꯑꯅꯤ ꯇꯧꯔꯒ ꯇꯥꯟꯅꯗꯦ ꯗꯕꯗꯒꯤ ꯇꯣꯛꯈ꯭ꯔꯕ ꯑꯗꯨꯏꯗꯣ ꯃꯇꯝꯗꯨ ꯄꯥꯁꯤꯟꯈ꯭ꯔꯦꯕꯀꯣ ꯑꯗꯨꯒ ꯉꯁꯤ ꯌꯦꯡꯉꯀꯥꯟꯗ ꯑꯃꯨꯛ ꯄꯥꯜꯂꯝꯗ꯭ꯔꯦꯕ ꯑꯗꯨꯝ
ꯍ ꯃꯣꯏ ꯑꯃꯨꯛ ꯍꯜꯂꯛꯇꯦꯔ ꯁꯤꯁꯦ ꯑꯃꯨꯛꯀ ꯏꯆꯦꯗ ꯀꯣꯜ ꯇꯧꯔꯛꯄ ꯌꯥꯒꯦꯔꯨꯛꯂꯛ ꯀꯨꯝꯕ
ꯑꯧ ꯑꯗꯨꯃꯥꯏꯅ ꯇꯧꯕ ꯃꯥꯜꯂꯦ ꯑꯗꯨꯃꯥꯏꯅ ꯇꯧꯔꯤꯔ ꯈꯪꯗꯦ ꯑꯗꯨꯒꯅꯦ ꯃꯤꯅꯤꯠ ꯇꯔꯥꯅꯤꯊꯣꯏꯒ ꯈꯤꯇꯪ ꯁꯦꯀꯦꯟ ꯑꯃ ꯑꯅꯤꯗ ꯇꯠꯂꯤꯗꯅ
ꯑꯥ
ꯑꯗꯨꯗꯣ ꯃꯤꯅꯤꯠ ꯇꯔꯥꯅꯤꯊꯣꯏꯒ ꯀꯨꯏꯅ ꯀꯨꯏꯅ ꯂꯩꯔ ꯇꯠꯂꯦꯕ ꯇꯔꯥꯍꯨꯝꯗꯣꯏꯒꯤ ꯆꯥꯡꯗ ꯑꯁꯏꯕꯅꯤ ꯉꯁꯤ ꯁꯤ ꯇꯧꯅꯕꯗꯣ ꯑꯗ ꯑꯩꯅ ꯈꯜꯂꯤꯁꯦ ꯉꯔꯥꯡꯒꯤ ꯁꯨꯗꯕꯩ ꯐꯨꯒꯠꯂꯤꯔꯁꯤ ꯀꯃꯥꯏ ꯇꯧꯕꯅꯣꯗꯤ ꯈꯪꯗꯦ ꯑꯗꯣ ꯃꯇꯝꯗꯤ ꯀꯣꯟꯅꯗꯤ ꯌꯥꯔꯦ ꯑꯦꯕ ꯑꯗꯨꯝ ꯄꯥꯁ ꯈꯔꯁꯨ ꯎꯄꯥ ꯎꯄꯥ ꯁꯤꯡꯈꯤꯕ꯭ꯔꯥ ꯅꯠꯇ꯭ꯔꯒ ꯀꯣꯟꯅ ꯍꯥꯞꯄꯛꯏꯔꯥ ꯑꯗꯨꯝ ꯌꯥ ꯌꯥꯕꯅꯤ
ꯑꯩꯁꯨꯨ ꯃꯨꯠ ꯈ꯭ꯔꯦ ꯇꯧꯐꯝ ꯈꯪꯗ꯭ꯔꯦ ꯀ ꯅꯪ ꯊ ꯊꯣꯛꯀꯠꯂꯛꯄꯦ
ꯅꯣꯏꯁꯨ ꯃꯨꯛꯈ꯭ꯔꯦ ꯑꯩꯁꯨ ꯆꯥꯛ ꯊꯣꯡꯒꯗꯕꯅꯤ ꯐꯤ ꯀꯟꯅ ꯐꯧꯔꯤ ꯍꯧꯖꯤꯛ
ꯎꯝ
ꯀꯩ ꯌꯦꯟꯁꯥꯡ ꯊꯣꯡꯗꯣꯏꯅꯣ
ꯑꯩꯗꯤ ꯅꯪꯒꯤ ꯌꯦꯟꯗꯦꯝ ꯅꯪꯅ ꯑꯃ ꯄꯤꯕꯗꯣ ꯄꯠꯀꯦ ꯇꯧ ꯈꯨꯏꯒꯦ ꯇꯧꯔꯦ ꯈꯨꯏꯔꯦ ꯑꯗꯨꯒꯤ ꯏꯔꯣꯟ ꯊꯣꯛꯑꯅꯤ ꯉꯁꯤ ꯕꯂꯥ ꯍꯧꯔꯅꯤ
ꯂꯦꯝꯗꯍꯨꯝ ꯅꯤꯡꯁꯤꯡꯉꯛꯦ ꯍꯧꯖꯤꯛ
ꯑꯩꯗꯨ ꯍꯣꯏꯗꯗ ꯆ ꯍ ꯇ ꯑꯣꯁꯨ ꯆꯥ ꯁꯣ ꯍꯧꯗꯦ
ꯇꯍꯧꯋꯦ ꯁꯥꯕꯦꯟꯇꯤ ꯌꯥꯎꯋꯦ
ꯐꯇꯤꯒ ꯀꯌꯥꯅꫭꯝ ꯌꯥꯎꯏ
ꯑꯩ ꯍꯧꯖꯤꯛꯀꯤ ꯐꯤ ꯁꯨꯕꯩ ꯇꯧꯕꯗꯨꯗꯩꯅ ꯆꯥꯔꯖ ꯇꯧꯔ ꯊꯝꯂꯝꯝꯕꯅꯦꯕ
ꯀꯗꯣꯔ ꯀꯅꯤꯒ
ꯎꯝ
ꯀꯅꯤ ꯀꯅ ꯂꯩ ꯑꯗꯨꯅꯁꯦ
ꯀꯅꯥꯔꯗꯅ ꯂꯥꯕꯦꯔꯤ ꯆꯠꯇꯦ ꯑꯩꯗꯣ ꯄꯨꯡꯗꯣ ꯊꯦꯡꯖꯤꯜꯂꯛꯄꯗꯒꯤ ꯁꯨꯝ ꯇꯟꯁꯤꯜꯂꯛꯑꯦꯗꯅ
ꯑꯩꯅ ꯎꯗꯦꯅ ꯈꯜꯂꯦ ꯑꯩ ꯆꯠꯂꯦꯕ
ꯃꯄꯨꯡ ꯐꯥꯅ ꯄꯣꯊꯥꯔꯒꯦꯅ ꯆꯠꯇꯕꯅꯦ ꯑꯩ
ꯅ‌ꯣꯡ ꯐꯥꯗ‌ꯣꯛꯁꯨ ꯄ‌ꯣꯊꯕ ꯌꯥꯏ
ꯅꯪ ꯁꯦꯖꯁ ꯎꯔꯝꯃꯦ ꯎꯝ
ꯑꯣ ꯅꯨꯄꯤ ꯑꯃ ꯂꯥꯛꯑ‌ꯦ ꯅꯪꯒꯤꯅꯣ ꯀꯟꯕꯤꯅ ꯃꯥꯅꯕꯤꯗꯣ ꯑꯗꯨꯗꯨꯒꯤ ꯅꯥꯀꯟꯗꯨꯗ ꯑꯗꯨꯒ ꯆꯪꯉꯛ ꯄꯗꯨꯗ ꯑꯩꯁꯨ ꯉꯛ ꯏꯁꯩꯒ ꯉꯪꯗꯅ ꯆꯪꯉꯦ ꯃꯥꯁꯦ ꯅꯨꯄꯤꯗ‌ꯣ ꯑꯗꯨꯒ ꯐ‌ꯣꯟ ꯋꯥꯔꯤ ꯑꯗꯨꯝ ꯁꯥꯔ ꯂꯩꯌꯦꯕ
ꯍꯥꯏꯅ
ꯐꯥꯟꯅꯕꯁꯨ ꯑꯍꯥꯟꯕ ꯄꯥꯏꯈꯠꯂꯛꯄꯗꯒꯅꯦ ꯍꯦꯛꯇ ꯍꯣꯡꯕꯤꯔ ꯑꯣꯏꯕ ꯑꯗꯨꯏ ꯅꯨꯄꯤꯗ‌ꯣ ꯃꯅꯥ ꯕꯤꯗꯣ ꯀꯟꯕꯤꯗꯣ ꯑꯗꯨꯗꯨꯅ ꯑꯃꯨꯛ ꯐꯩꯅ ꯑꯃꯨꯛ ꯌꯦꯡꯒꯦ ꯈꯂꯣꯕ ꯑꯗꯒꯤ ꯑꯃꯨꯛ ꯎꯝ ꯑꯩꯁꯨ ꯈꯣꯏꯁ‌ꯦ ꯁꯥꯎꯅꯤꯡꯉꯦꯅꯦ ꯑꯗꯒꯤ ꯐꯦꯟꯗꯨꯗꯤ ꯑꯩꯩꯅ ꯅꯝꯃꯤ ꯂꯀꯣꯟ ꯕꯤꯃꯤꯔ ꯍꯇꯥꯔꯦ ꯂꯩꯅꯦ
ꯎꯝ
ꯉꯁꯤꯒꯤ ꯐꯦꯟ ꯍꯥꯏꯁꯦ ꯀꯃꯥꯏ ꯀꯥꯏꯗ ꯃꯨꯠꯊꯠꯂꯤꯅ ꯍꯪꯉꯒꯅꯦ ꯐꯦꯟꯗꯣ ꯃꯨꯠꯊꯠꯂꯨꯔꯦ ꯑꯗꯨꯒ ꯍꯧꯖꯤꯛ ꯅꯣꯀꯟꯕꯤꯗꯨ ꯂꯥꯛ ꯏꯊꯤ ꯊꯤꯔꯒꯅꯦ ꯑꯃꯨꯛ ꯐꯦꯟ ꯑꯗꯨꯃꯥꯏ ꯂꯥꯛ꯭ꯔꯦ ꯊꯥꯈꯔꯦ ꯑꯗꯨ ꯃꯤꯍꯨꯁꯦ ꯀꯥꯔꯦ ꯈꯪꯕ ꯀ꯭ꯂ ꯂꯥꯏꯔꯤꯛ ꯂꯥꯛꯏꯗꯤꯥꯏꯔꯤꯛ ꯁꯨꯛꯇꯧ ꯇꯧꯗꯕꯤꯗꯅꯦ ꯑꯃꯨꯛ ꯃꯥꯒꯤ ꯇꯦꯕ꯭ꯂꯦꯠꯀꯗ ꯄꯨꯊꯣꯛꯑ ꯊꯣꯛꯈ꯭ꯔꯦ ꯏꯁꯩ ꯉꯪ ꯉꯪꯗꯅ ꯀꯔꯤꯝꯇ ꯅꯥ ꯆꯨꯝꯗꯕꯤꯅꯦ ꯃꯥꯗꯥꯏꯗꯣ
ꯃꯥ ꯑꯗꯨꯗꯤ ꯂꯥꯏꯕ꯭ꯔꯦꯔꯤꯗꯨꯗ ꯀꯩꯗꯧꯕ ꯆꯪꯉꯛꯏꯅꯣ ꯍꯥꯏꯕꯅꯦ
ꯈꯥꯟꯗꯦ ꯈꯥꯟꯗ
ꯃꯄꯥꯟꯗ ꯐꯝꯃ ꯂꯩꯌꯨꯗꯅ ꯃꯤꯒꯤ ꯐꯝꯝꯕ ꯀꯟꯗꯣꯏ ꯁꯔꯨꯛ
ꯑ ꯂꯩ ꯃ
ꯑꯗꯨ ꯑꯗꯨꯅꯦ ꯍꯥꯏꯖꯦ
ꯑꯣ ꯑꯩꯁꯗꯣꯏꯅꯣꯠꯇ ꯑꯩꯁꯦ ꯈꯪꯉꯕ ꯎ ꯣꯠꯇꯕ ꯑꯩꯅ ꯁꯥꯇꯤꯟꯁꯦ ꯃꯅꯨꯡꯗ ꯊꯛ ꯌꯥꯒꯗ꯭ꯔꯥꯅ ꯍꯪꯉꯨꯕ ꯀ ꯀꯔꯤꯝ ꯈꯨꯝꯃꯛ ꯇꯔꯤꯕ
ꯍꯥꯏꯃ ꯖꯥꯠ ꯖꯥꯇꯅꯤ ꯇꯧꯏ ꯁꯦ ꯅꯪ ꯍꯧꯖꯤꯛꯀꯤ ꯍꯧꯖꯤꯛꯀꯤ ꯏꯃꯥꯒꯤ ꯋꯥꯔꯤꯁꯤ ꯇꯥꯔꯕꯗꯣ
ꯑꯩ ꯇꯗꯔꯤ
ꯑꯩꯒꯤ ꯆꯧꯀꯔꯤ ꯑꯣꯟꯅꯔꯦ ꯀꯩꯅꯣ ꯄꯥꯟꯗꯕꯤ ꯑꯃ ꯄꯥꯕꯨꯡꯗ ꯍꯥꯏꯔꯒ ꯑꯗꯅ° ꯑꯍꯨꯝꯈꯛ ꯂꯩꯗꯅ ꯁꯪꯒꯣꯏꯗ
ꯄꯨ
ꯑꯍꯨꯝ ꯂꯩꯕꯗꯨꯗ ꯑꯅꯤ ꯑꯃꯗꯤ ꯈꯔ ꯋꯥꯡꯉꯤꯗꯅ ꯁ꯭ꯨꯋꯤꯠꯁꯤꯗ ꯊꯝꯕꯗꯨ ꯑꯣꯏꯗꯦꯗꯅ ꯑꯃꯗꯤ ꯁ꯭ꯋꯥꯏ ꯆꯦꯠꯅ ꯍꯥꯏꯔꯤꯈꯩꯒꯤ ꯑꯗꯨꯝꯗꯤ ꯑꯣꯏꯗꯅ꯫ ꯑꯗ ꯑꯩꯁꯤꯅ ꯄꯩꯁꯥ ꯄꯤꯔꯤꯉꯩꯗꯨꯗ ꯄꯥꯕꯨꯡꯁꯦ ꯍꯔꯥꯎꯔꯤꯉꯩꯗ ꯍꯥꯏꯍꯧꯔꯒꯦ ꯍꯥꯏꯔꯒ ꯄꯥꯕꯨꯡꯗ ꯍꯥꯏꯕ ꯑꯩꯅ ꯄꯥꯕꯨꯡ ꯐꯛ ꯊꯥꯕꯗ ꯅꯨꯡꯉꯥꯏꯇꯦ ꯌꯥꯝ ꯆꯤꯜꯂꯦ ꯑꯗꯨꯒꯤ ꯑꯃꯁꯦ ꯑꯣꯟꯅꯒꯦꯅ ꯍꯥꯏꯕ ꯁꯥꯟꯗ ꯀꯔꯝꯕꯅꯣꯍꯟꯕꯗꯨꯔꯣꯅ ꯑꯩꯅ ꯃꯆꯥꯠꯅ ꯇꯦ ꯑꯍꯨꯝ ꯂꯩꯕꯗ ꯃꯆꯥ ꯑꯃ ꯂꯩꯕꯗꯣꯅ ꯍꯥꯏꯕ ꯍꯣꯏ ꯍꯣꯏ ꯍꯧꯖꯤꯛ ꯍꯧꯖꯤꯛ ꯍꯦꯛꯇ ꯑꯣꯟꯅꯧꯅꯦꯅ ꯍꯥꯏꯔꯛꯑꯦꯕꯀꯣ ꯍꯧꯖꯤꯛ ꯍꯦꯛꯇ ꯑꯣꯟꯅꯔꯨꯔꯅꯦ ꯍꯥꯏꯔꯦ ꯍꯣꯏ ꯑꯗꯨꯗ ꯑꯩꯅꯣ ꯍꯣꯏ ꯍꯥꯏꯔꯒꯅꯦ ꯎꯝ꯫ ꯎꯝ ꯊꯪꯒꯦ ꯇꯧꯋꯦ ꯑꯗꯨꯒ ꯅꯪꯗꯣ ꯍꯥꯟꯅ ꯄꯨꯊꯣꯔꯛꯎ ꯅꯪꯗꯣ ꯍꯟꯇ ꯊꯨꯔꯣ ꯅ ꯗꯦ ꯄꯥꯕꯨꯡꯅ ꯅꯪꯗ ꯅꯍꯥꯟ ꯄꯤꯊꯣꯔꯛꯑꯣꯅ ꯍꯥꯏꯔꯛꯑꯦꯕꯀꯣ ꯑꯗ ꯑꯩꯁꯦ ꯅꯣꯛꯑꯒ ꯅꯣꯛꯑꯒꯅꯦ ꯑꯅꯤꯔꯛ ꯍꯟꯅꯗꯣꯏꯁ ꯄꯥꯕꯨꯡꯁꯤ ꯄꯨꯁꯤꯜꯂ ꯆꯪꯈ꯭ꯔꯒ ꯊꯣꯛꯂꯛꯄꯗ ꯄꯨꯊꯣꯔꯛꯑꯒ ꯑꯦ ꯑꯃꯗꯨ ꯊꯤꯟꯗꯣꯔꯛꯑꯒꯦꯅ ꯍꯥꯏ ꯍꯣꯏ ꯍꯣꯏ ꯍꯥꯏꯔꯦꯕꯀꯣ꯫ ꯑꯩ ꯄꯨꯖꯤꯜꯂꯛꯑꯦ ꯄ꯭ꯔꯣ꯫ ꯄꯨꯔꯦ ꯑꯦꯕꯥꯛ ꯑꯃꯁꯨ ꯄꯨꯁꯤꯜꯂꯛꯦ ꯑꯗꯨꯒ ꯑꯃꯁꯨ ꯊꯤꯟꯗꯣꯛ ꯆꯠꯄꯁꯤꯗ ꯏꯃꯥꯁꯦ ꯊꯣꯛꯂꯛꯑꯦ꯫ ꯑꯗꯨꯒꯅꯦ ꯅꯪꯒꯤ꯫ ꯇꯣꯇꯤ ꯑꯦꯕ꯭ꯔꯕꯥ ꯍꯥꯏꯌꯦꯕꯀꯣ꯫ ꯑꯩꯅ ꯇꯦꯛꯇꯦ ꯏꯃꯥꯅ ꯍꯥꯏꯔ ꯆꯥꯛ꯫ ꯇꯤ ꯇ ꯌꯦꯟ ꯍꯥꯏꯔꯦꯗ ꯃꯥꯁꯤꯅ ꯑ ꯑꯩꯅ ꯊꯝꯕꯤꯗꯣꯏꯁꯤꯅ ꯃꯤ ꯂꯥꯛꯑꯀꯥꯟꯗꯗꯤ ꯑꯅꯥꯟꯕꯗꯨꯅ ꯍꯦꯟꯅ꯫ ꯅꯨꯡꯉꯥꯏꯅ ꯑꯌꯥ ꯃꯩ ꯂꯥꯛꯑꯅꯤ ꯑꯁꯣꯝꯒꯤ ꯂꯥꯛꯑꯦ꯫
ꯑꯣ꯫
ꯑꯩꯅ ꯃꯤ ꯀꯩꯅꯣ ꯇꯧꯔꯀꯥꯟꯗ ꯎꯝ ꯅꯣꯡ ꯑꯥ ꯑꯣ ꯃꯥ ꯁꯨꯃꯥꯏꯅ ꯍꯥꯏꯔꯛꯄ ꯃꯤ ꯂꯥꯛꯑꯀꯥꯟꯗ ꯑꯅꯥꯟꯕꯗꯨꯅ ꯅꯨꯡꯉꯥꯏꯅ ꯊꯝꯃꯤꯅꯤꯅꯦ ꯑꯩꯅꯅ ꯍꯥꯏꯕ ꯆꯦꯠꯅ ꯏꯕꯥꯟꯅꯤ ꯊꯣꯛ ꯆꯠꯄꯅꯦ ꯚꯥꯔꯠ꯫ ꯏꯕꯥꯅꯤꯁꯦ ꯀꯦꯝ ꯈꯨꯝꯗ꯭ꯔꯦꯕꯀꯣ꯫ ꯃ ꯃꯥꯔꯦ ꯀꯥꯗ ꯁꯠꯇꯪꯅꯤ ꯐꯖꯔꯤꯕ ꯃꯣꯏ ꯃꯌꯨꯝꯗ ꯑꯗꯨꯒ ꯃꯥ ꯍꯥꯏꯔꯛꯏꯕ ꯃꯌꯨꯝꯗ ꯍꯥꯏꯔꯨꯔꯤꯕ ꯁꯨꯃꯥꯏꯅ ꯑ ꯑꯅꯥꯟꯕꯁꯦ ꯄꯥꯝꯕꯩ ꯑꯣꯏꯔꯝꯅꯤ ꯑꯩꯗꯤ ꯁꯥꯎꯅꯤꯡꯉꯦꯕ ꯑꯗꯩꯗꯤ ꯑꯩꯅ ꯑꯩ ꯇꯥꯔꯦ ꯃꯥ ꯍꯥꯏꯕꯗꯣ ꯑꯩꯅ ꯏꯃꯥ ꯑꯅꯥꯟꯕꯗꯨ ꯄꯥꯝꯕꯩ ꯅꯠꯇꯤꯌꯦ ꯌꯥꯝ ꯆꯥꯎꯋꯦ ꯑꯗꯨꯒꯤ ꯇꯦꯕꯜ ꯃꯈꯥꯗ ꯏꯟꯁꯤꯟꯕꯗꯨ ꯌꯥꯗꯦ ꯐꯛ ꯊꯥꯐꯝ ꯆꯟꯗ꯭ꯔꯦ ꯑꯗꯨꯒꯤꯅꯦꯅ ꯍꯥꯏꯕ ꯍꯣ ꯍꯣꯏ ꯍꯣꯏ ꯌꯥꯔꯦ ꯌꯥꯔꯦ ꯍꯥꯏꯍꯧꯋꯦ ꯑꯅꯥꯟꯕ ꯄꯥꯝꯕꯩ ꯑꯣꯏꯔꯝꯃꯤ ꯑꯗꯨꯅꯦ ꯏꯕꯦꯝꯃ
ꯅꯣꯏ ꯂꯥꯛꯄ
ꯑꯗꯨꯒ ꯃꯥꯏ ꯋꯥꯈꯟꯗꯣ ꯌꯦꯡꯉꯨꯅꯦ ꯑꯅꯥꯟꯕꯁꯦ ꯄꯥꯝꯕꯩ ꯑꯣꯏꯔꯝꯅꯤ ꯀꯥꯏꯗꯤ ꯍꯦꯛꯇ ꯍꯥꯏꯔꯨꯃꯤꯅꯦ ꯍꯥꯏꯕ ꯀꯌꯥꯗ ꯐꯠꯇꯒꯦ ꯑꯗ ꯑꯩꯁꯦ ꯇꯨꯃꯤꯟꯅ ꯈꯨꯝꯗꯅ ꯆꯪꯉꯛꯄꯁꯦ ꯑꯩꯁꯦ ꯉꯝꯗ꯭ꯔꯦꯕ ꯁꯥꯎꯅꯤꯡꯉꯛꯑꯕꯅꯤꯅ ꯑꯗꯩ ꯑꯩꯅ ꯑꯅꯥꯟꯕ ꯄꯥꯝꯕꯩ ꯅꯠꯇꯦ ꯀꯩꯅꯣ ꯇꯧꯗꯕꯩꯅꯦ
ꯊꯝꯐꯝꯁꯦ ꯌꯥꯗꯕꯩꯅꯤ ꯍꯥꯏꯔꯝꯕꯅꯦ ꯑꯣ ꯍꯣꯏ ꯍꯣꯏ ꯍꯥꯏ ꯈꯪꯗꯦ ꯈꯪꯗꯦ ꯖꯥꯠ ꯑꯃꯅꯤꯀꯣ
ꯀꯔꯤ
ꯊꯣꯛꯂꯛꯇꯦ ꯃꯥ ꯇꯥꯞ ꯃꯥ ꯇꯥꯕ ꯖꯥꯠꯅꯤ ꯑꯩꯈꯣꯏ ꯍꯥꯏꯅꯕꯗꯣ
ꯑꯗꯨ ꯃ ꯍꯥꯏꯒꯦ ꯇꯧꯕꯗ ꯌꯥꯔꯦ ꯐꯔꯒ
ꯍ
ꯑ
ꯍꯧꯖꯤꯛꯁꯦ ꯕꯤꯠ ꯌꯥꯝ ꯂꯩꯇꯤꯌꯦ ꯇꯨꯝꯅꯤꯡꯕꯒꯤ ꯋꯥꯈꯜ ꯑꯃ ꯐꯥꯎꯗ꯭ꯔꯣ
ꯎꯝ
ꯅꯣꯡ ꯇꯥꯔꯗꯤ ꯇꯨꯝꯒꯗꯕꯅꯤꯅ ꯇꯥꯐꯝ ꯃꯌꯥꯝ ꯐꯛ ꯈꯪꯗ꯭ꯔꯤꯁꯦ ꯀꯩꯒꯤꯅꯣ
ꯇꯔꯕꯣ
ꯇꯥꯔꯦ
ꯑꯩꯈꯣꯏꯕꯥꯅꯤ ꯄꯨꯂꯞ ꯉꯥꯡꯁꯤꯟꯃꯤꯟꯅꯕꯩ ꯑꯣꯏꯔꯝꯅꯤꯌꯦ
ꯑꯗꯨꯏꯔ ꯈꯪꯗꯦ ꯅꯠꯇꯦ ꯅꯪꯅ ꯉꯁꯥꯏ ꯉꯥꯡꯕ ꯁꯟꯗ ꯉꯥꯡꯕꯗꯨꯁꯨ ꯇꯥꯐꯝ ꯈꯪꯗꯦ
ꯈꯪꯗꯦ ꯏꯕꯦꯝꯃ ꯆꯦ ꯁꯤꯜꯂꯥꯒ ꯋꯥꯔꯤ ꯁꯥꯅꯕꯗꯗꯤꯅꯦ ꯑꯁꯤꯁꯦ ꯅꯨꯡꯉꯥꯏꯇꯦꯗꯅ ꯗꯤ ꯀꯩꯁꯨꯝ ꯇꯧꯗꯦ
ꯅꯦꯠꯋꯥꯛꯁꯦ ꯅꯨꯡꯉꯥꯏꯇꯕ ꯃꯥꯜꯂꯦ ꯆꯦꯅ ꯍꯗꯩꯁꯨ ꯉꯔꯥꯡ ꯆꯦ ꯁꯨ ꯃꯂꯥꯗ ꯇꯧꯕꯗ ꯑꯗꯨꯝ ꯌꯥꯗꯅ ꯇꯣꯛꯈ꯭ꯔꯦ ꯍꯥꯏꯕꯅꯦꯕ ꯑꯗꯨꯒ ꯉꯁꯤꯗꯨ ꯀꯩꯅꯣ ꯏꯕꯥꯅꯤꯅ ꯄꯨꯁꯄꯥ ꯏꯕꯥꯅꯤꯁꯨ ꯌꯥꯅꯗꯗꯅ ꯇꯣꯛꯈ꯭ꯔꯤꯅꯦꯕ
ꯑꯩꯁ ꯇꯁꯦ ꯉꯁꯥꯏꯪ ꯃꯥ ꯍꯂꯣ ꯁꯥꯩꯅ ꯑꯩꯅ ꯍ ꯎ
ꯌꯥꯝ ꯍꯒꯖꯩꯕꯣ ꯏꯁꯖꯦ ꯀꯩꯅꯣ ꯇꯧꯔꯒ ꯏꯔꯨꯖꯒꯦ ꯇꯧꯕꯗꯒꯤ ꯏꯉꯛꯇꯅ ꯉꯛ ꯅꯨꯡ ꯆꯥꯝꯃꯒ ꯀꯥꯈꯠꯂꯛꯑꯕꯅꯦ ꯑꯩꯁꯦ
ꯑꯣ ꯑꯩ ꯁꯤꯒꯤ ꯀꯩꯅꯣꯁꯦ ꯆꯤꯌꯔꯁꯦ ꯂꯝ ꯌꯥꯝ ꯀꯥꯟꯅꯩ ꯅꯨꯡꯉꯥꯏꯇꯤꯌꯦꯦ
ꯆꯤꯌꯔꯗꯨꯔꯣ
ꯑꯣ
ꯑꯗꯨꯅꯦ ꯅꯨꯡꯉꯥꯏꯇꯕꯅꯦ ꯑꯩꯁꯨ ꯅꯨꯡꯉꯥꯏꯇꯅ ꯍꯣꯡꯗꯣꯛꯎꯕꯅꯦ ꯑꯗꯨꯕꯨ ꯍꯥꯏꯔꯛꯄꯩ ꯋꯥꯅꯦ
ꯑ
ꯑꯝꯇ ꯐꯅ ꯈꯟꯗꯕꯗꯣ ꯑꯗꯨ ꯑꯇꯣ ꯑꯁꯤ ꯍꯩꯅꯧ ꯃꯨꯜꯂꯦ ꯍꯥꯏꯕ ꯑꯩꯈꯣꯏꯒꯤ ꯁꯤꯗ ꯇꯥꯔꯤꯁꯦ ꯃꯨꯟꯕꯥ ꯌꯥꯎꯔꯦꯕ
ꯃꯁꯤꯡꯒ ꯊꯤꯔ ꯊꯅꯝꯗꯣꯏ ꯄꯣꯠꯅꯤ
ꯊꯃꯝꯗꯣꯏ ꯄꯣꯠꯅꯤ ꯍꯦꯛꯅꯤꯡꯉꯦ ꯌꯥꯝꯅ
ꯑꯩꯁꯦ ꯉꯁꯥꯏꯅꯦ ꯍꯜꯂꯛꯄꯩꯗꯨꯗ ꯃꯣꯏ ꯍꯩꯅꯧ ꯄꯥꯟꯕꯗꯣ ꯌꯦꯡꯉ ꯍꯡꯉ ꯆꯪꯉꯦꯕ ꯈꯪꯉꯕ ꯑꯗꯨꯒ ꯃꯥ ꯃꯪꯒꯣꯟꯗꯨꯗ ꯒ꯭ꯌꯥꯟ ꯇꯥꯅ ꯐꯝꯅ ꯌꯦꯡꯉꯛꯏꯕ ꯑꯩꯁꯦ
ꯃꯁꯤꯡꯒ ꯁꯨꯔꯝꯗ꯭ꯔꯗꯤ ꯅꯪꯅ ꯌꯦꯡꯈꯤꯕꯅꯤꯅ ꯍꯥꯏꯔꯛꯇꯣꯏꯅꯤꯀꯣ
ꯍꯥꯏꯔꯛꯇꯣꯏꯅꯦ
ꯃꯑꯣꯡꯑꯝꯅꯤ
ꯃꯣꯏ ꯀꯣꯛꯁꯤ ꯌꯥꯗ꯭ꯔꯣ
ꯑꯗꯨꯅꯤ
ꯃꯣꯏ ꯊꯕꯛꯁꯨ ꯇꯧꯔꯦ ꯍꯥꯏ ꯃꯤꯁꯨ ꯑꯗꯨꯝ ꯄꯨꯟꯗꯕꯩ ꯇꯥ꯭ꯌꯞꯇ ꯇꯧꯗ꯭ꯔꯣ
ꯇꯧꯋꯦ ꯇꯧꯋꯦ ꯑꯗꯣ ꯊꯕꯛ ꯊꯕꯛ ꯇꯧꯕꯗ ꯈꯛꯇ ꯂꯩꯇꯦ ꯃꯣꯏ ꯃꯣꯍꯣꯏ
ꯍ
ꯑꯃ ꯀꯩꯝꯇ ꯁꯣꯁꯦꯂꯥꯏꯁ ꯑꯣꯏꯔꯛꯇꯕ ꯃꯤ ꯃꯥꯟꯗ꯭ꯔꯣ ꯑꯗꯨꯝ ꯃꯄꯥꯟ ꯊꯣꯛꯇꯅ ꯍꯤꯡꯉꯛꯄꯤ ꯃꯥꯟꯗ꯭ꯔꯣ
ꯎꯝ ꯃꯣꯏ ꯏ ꯆ ꯀꯕꯤꯗꯣ ꯅꯍꯥꯟꯅ ꯑꯩꯅ ꯍꯜꯂꯛꯄꯗꯣꯏꯁꯤ ꯌꯨꯝꯊꯪ ꯋꯥꯔꯤ ꯁꯥꯟꯖꯒꯅꯤꯕ ꯈꯣꯅꯕ ꯑꯩ ꯂꯅꯦ
ꯍꯣꯏꯅꯤ ꯌꯥꯝꯅ ꯃꯤꯌꯦ ꯑꯗꯨꯗꯤ
ꯑꯩꯁꯨ
ꯑꯗꯣ ꯃꯃꯥꯅꯄꯤ ꯑꯃꯝꯇ ꯇꯤꯟꯅꯗ꯭ꯔ ꯆꯠꯂꯝꯃꯣꯏ
ꯂꯥꯛꯄ ꯈꯣꯠꯄꯁꯨ ꯑꯝꯇ ꯎꯗꯦ ꯍꯥꯏꯗ
ꯑꯗꯨꯔ
ꯑꯗꯨꯕꯨꯗꯤ ꯃꯣꯏ ꯃꯤꯅꯤꯅ ꯑꯃꯃꯨꯛꯇꯤ ꯅꯪ ꯇꯦꯦ
ꯑꯩꯅ ꯐꯣꯟꯗꯣ ꯄꯥꯏ ꯇꯅꯦ ꯅꯍꯥꯟ ꯀꯩꯗꯤ ꯈ
ꯑꯗꯣ ꯑꯩꯈꯣꯏꯒꯤ ꯃꯤꯅꯤꯠꯁꯦ ꯁꯨꯝ ꯁꯨꯝ ꯁꯥꯡꯗꯣꯛꯈ꯭ꯔꯤꯁꯦ ꯀꯔꯤꯒꯤꯅꯣ
ꯀꯩ ꯋꯥ
ꯃꯤꯅꯤꯠꯁꯦ ꯁꯨꯝ ꯁꯨꯝ ꯁꯥꯡꯗꯣꯛꯏꯁꯦ ꯀꯔꯤꯒꯤꯅꯣ ꯍꯥꯏꯔꯦ
ꯏꯌꯥꯁꯨꯕ